ꯍꯜꯂꯣ
ꯇꯥꯔꯕꯣ
ꯇꯥꯔꯦ ꯇꯥꯔꯦ ꯀꯩꯗꯧꯔꯒꯦ ꯌꯥꯝ ꯍꯔꯥꯎꯕ ꯃꯥꯜꯂꯦ
ꯑꯣ ꯀꯩꯅꯣꯅꯦ ꯉꯁꯥꯏꯗꯣ ꯀꯩꯅꯣ ꯂꯥꯛꯑꯝꯕ ꯑꯩꯈꯣꯏꯒꯤ ꯁꯤꯗ ꯑꯩꯈꯣꯏ ꯌꯨꯝꯒꯤ ꯃꯔꯤ ꯃꯇꯥꯏ ꯃꯤ ꯑꯃ ꯂꯥꯛꯑꯝ ꯍꯥꯏꯇꯥꯔꯦ ꯑꯗ ꯀꯅꯣ ꯍꯔꯥꯎꯕ ꯑꯁꯤꯗꯤ__ ꯀꯨꯏꯗ꯭ꯔꯤ ꯆꯠꯈꯤꯕ ꯀꯩꯅꯣ ꯇꯧꯕꯩꯅꯤꯗ ꯃꯥꯅ ꯐꯥꯒꯤꯖꯨꯒꯥꯏ ꯈꯔ ꯁꯨꯝ ꯈꯔ ꯇꯧꯔꯝꯕ ꯑꯗ ꯁꯨꯝ ꯅꯣꯛꯄꯩ ꯂꯥꯛꯄꯩ ꯂꯩꯔꯝꯕꯗꯨꯗ ꯍꯔꯥꯎꯕꯩ ꯃꯃꯤ ꯃꯥꯜꯂꯕ ꯍꯥꯏꯇꯥꯔꯦ ꯀꯩꯅꯣ ꯇꯧꯗ꯭ꯔꯤ ꯑ ꯑꯩꯁꯨ ꯍꯧꯖꯤꯛꯁꯦ ꯅꯣꯡꯗꯤ ꯍꯥꯡꯉꯤꯕ ꯀꯨꯏꯔꯦ ꯇꯧꯕꯇꯕꯨ ꯑꯩꯁꯦ ꯋꯥꯥꯛꯀꯤꯡ ꯑꯃꯨꯛ ꯆꯠꯁꯤꯔꯥꯥꯅ ꯈꯜꯂꯝꯕꯅꯦꯕ ꯑꯗꯣ ꯉꯥꯏꯍꯥꯛꯇꯪ ꯂꯩꯔꯒ ꯃꯑꯣꯡ ꯌꯦꯡꯒꯦ ꯑꯗꯨ ꯇꯟꯗ ꯇꯜꯂꯛꯑꯒꯗꯤ ꯌꯨꯝꯗ ꯍꯥꯏ ꯈꯤꯇꯪ ꯆꯣꯡꯒꯦꯅ ꯈꯟꯕꯅꯤ ꯏꯁꯥ ꯁꯨꯝ ꯂꯣꯝꯁꯤꯜꯂꯛꯄꯁꯤꯗ ꯑꯗꯣ ꯋꯥꯥꯛꯀꯤꯡ ꯆꯠꯄꯁꯦ ꯏꯇꯣꯝꯗ ꯆꯠꯄꯕꯨ ꯗꯤ ꯌꯥꯏꯌꯦꯕꯣ ꯑꯗ ꯁꯨꯝ ꯂꯝꯁꯥꯡ ꯈꯤꯇꯪ ꯃꯇꯦꯛ ꯆꯠꯈꯤ ꯃꯤ ꯑꯅꯤꯒꯨꯝꯕ ꯁꯨꯈꯤꯕꯖꯤ ꯅꯨꯡꯉꯥꯏꯕ ꯋꯥꯔꯤ ꯋꯥꯇꯥꯏ ꯁꯅꯔꯒ ꯆꯠꯂꯒꯁꯨ ꯑꯃ ꯇꯧꯔꯒꯁꯨ ꯏꯇꯣꯝ ꯆꯠꯍꯧꯕꯗꯤ ꯑꯗ ꯅꯪꯁꯨ ꯍꯦꯛ ꯁꯨꯝ ꯋꯥꯛꯀꯤꯡ ꯆꯠꯄ ꯌꯥꯎꯋꯦ ꯍꯥꯏꯕꯗꯣ ꯏꯇꯣꯝꯗ ꯆꯠꯄ꯭ꯔꯣ ꯏꯃꯥꯟꯅꯕꯁꯤꯡꯒ ꯆꯠꯄ꯭ꯔꯣ
ꯑꯩꯗꯤ ꯏꯊꯟꯗ ꯆꯠꯄ ꯊꯕꯛꯁꯤꯃꯥ ꯁꯨꯝ ꯇꯟ ꯑꯩ ꯄꯨꯡ ꯇꯟ ꯇꯜꯂꯦ ꯍꯥꯏ ꯇꯧꯗꯦꯕꯀꯣ ꯑꯅ ꯏꯃꯥꯟꯅꯕ ꯈꯪꯗꯦ ꯏꯅꯥꯎꯄꯥ ꯈꯪꯗꯦ ꯑꯃ ꯍꯧꯔꯒ ꯆꯠꯇ꯭ꯔꯗꯤꯀꯣ ꯅꯨꯡꯉꯥꯏꯇꯕꯩ ꯇꯥꯏꯞ ꯇꯧꯋꯦ ꯑꯩꯒ ꯍꯥꯟꯅ ꯁꯨꯝ ꯆꯠꯃꯤꯟꯅꯕ ꯏꯅꯥꯎꯄꯥꯗꯨꯅ ꯉꯔꯥꯡ ꯅꯍꯥꯟ ꯃꯌꯨꯝ ꯄꯥꯟꯈ꯭ꯔꯦ ꯌꯨꯝ ꯑꯦ ꯅꯨꯄꯤ ꯊꯤꯈ꯭ꯔꯦ ꯑꯗꯨꯗꯨꯒꯤ ꯃꯥꯗꫭ ꯆꯠꯊꯣꯛ ꯈꯣꯠꯇꯣꯛꯄꯗꫭ ꯅꯨꯡꯉꯥꯏꯇ꯭ꯔꯤꯅ ꯆꯠꯊꯣꯛꯇ꯭ꯔꯤ ꯑꯗꯨꯅ ꯑꯩ ꯏꯃꯥꯟꯅꯕ ꯑꯃ ꯁꯨꯝ ꯍꯧꯔꯒ ꯑꯩꯈꯣꯏꯁꯤ ꯂꯩꯀꯥꯏꯒꯤ ꯏꯃꯥꯟꯅꯕ ꯂꯩꯌꯦꯕꯀꯣ ꯃꯥꯁꯨ ꯁꯨꯝ ꯍꯧꯔꯒ ꯃꯥꯒ ꯁꯨꯝ ꯈꯒ ꯆꯠꯃꯤꯟꯅꯕꯅꯤ ꯗ ꯃꯥꯁꯨ ꯑꯃꯨꯛ ꯊꯕꯛ ꯆꯠꯈ꯭ꯔꯕ ꯑꯗꯨꯝ ꯅꯨꯃꯤꯗꯥꯡ ꯋꯥꯏꯔꯝꯁꯦ ꯑꯗꯨꯝ ꯍꯦꯠꯇ ꯁꯪꯗꯦꯗ ꯃꯥꯗꫭ ꯊꯕꯛ ꯆꯠꯈꯤꯕꯒꯤ ꯍꯜꯂꯛꯄꯁꯦ ꯊꯦꯡꯗꯣꯏꯅꯦꯕꯀꯣ ꯉꯜꯂꯕꯨꯗꯤ ꯑꯗꯨꯝ ꯄꯨꯡ ꯃꯉꯥ ꯃꯈꯥꯏ ꯁ꯭ꯋꯥꯏꯗ ꯍꯜꯂꯛꯄ ꯇꯔꯨꯛ ꯁ꯭ꯋꯥꯏꯗ ꯍꯜꯂꯛ ꯇꯥꯔꯗꯤ ꯑꯗꯨꯝ ꯆꯠ ꯇꯣꯏꯅꯦ ꯑꯗꯨ ꯅꯠꯇ꯭ꯔꯒꯗꯤ ꯑꯗꯨꯝ ꯍꯥꯏꯗꯤ ꯆꯠꯄꯗꯣ ꯃꯥꯗꫭ ꯑꯗꯨꯝ ꯊꯦꯡꯅ ꯍꯜꯂꯛꯗꯤ ꯑꯗꯨꯝ ꯆꯠꯇ꯭ꯔꯦ ꯑꯗꯨꯝ ꯑꯌꯨꯛꯇꯁꯨ ꯈꯔ ꯆꯠꯂꯦ ꯑꯌꯨꯛꯇꯗꯤ ꯅꯣꯡ ꯇꯥꯗ꯭ꯔꯒꯗꯤ ꯑꯗꯨꯝ ꯍꯧꯗꯣꯛꯅꯔ ꯆꯠꯂꯦ ꯑꯗꯨꯝ ꯍꯧꯖꯤꯛꯇꯤ ꯅꯣꯡꯖꯨ ꯄꯟꯊꯥ ꯀꯩ ꯑꯣꯏꯕꯅꯤꯅ ꯅꯣꯡ ꯇꯥꯕ ꯅꯨꯃꯤꯠꯇꯤ ꯑꯗꯨꯝ ꯆꯠꯇ꯭ꯔꯦꯗ ꯑꯌꯥꯝꯕꯅ ꯑꯗꯨꯝ ꯆꯠꯇ꯭ꯔꯦꯗ ꯍꯧꯖꯤꯛꯀꯥꯟꯗꯤ
ꯎꯝ ꯑꯩꯁꯨꯅꯤꯅꯦ ꯍꯟꯗꯛꯁꯦ ꯈꯔ ꯍꯜꯂꯦ ꯆꯠꯄꯗꯣ ꯑ ꯀꯩꯅꯣ ꯇꯧꯗ꯭ꯔꯦꯕ ꯍꯥꯏꯕꯗꯤ ꯑ ꯍꯣꯏ ꯈꯤꯇꯪ ꯆꯤꯟꯕꯒ ꯑꯗꯒꯤ ꯁꯨꯝ ꯑꯩꯁꯨ ꯁꯨꯝ ꯃꯤ ꯐꯔꯛ ꯇꯥꯔꯛꯄꯗꯨꯒ ꯑꯗꯣ ꯍꯧꯖꯤꯛ ꯇꯤ ꯀꯩꯅꯣ ꯇꯧꯋꯦ ꯌꯥꯝ ꯁꯦꯡꯅ ꯍꯥꯏꯔꯒꯗꯤ ꯋꯥꯛꯀꯤꯡ ꯆꯠꯂ ꯆꯠꯂꯦ ꯑꯗꯨꯝ ꯆꯠ ꯇ꯭ꯔꯒꯗꯤ ꯀꯩꯅꯣ ꯌꯨꯝꯗ ꯉꯥꯏꯍꯥꯛꯇꯪ ꯑꯣꯏꯔꯁꯨ ꯑꯩꯈꯣꯏ ꯌꯥꯝ ꯀꯟꯕ ꯅꯠꯇ꯭ꯔꯒꯁꯨ ꯍꯨꯃꯥꯡ ꯊꯣꯛꯍꯜꯂꯒ ꯃꯤꯅꯤꯠ ꯀꯨꯟ ꯀꯨꯟꯊ꯭ꯔꯥ ꯃꯨꯛꯇꯤ ꯑꯗꯨꯝ ꯆꯣꯡꯉꯣ ꯍꯥꯏꯕꯅꯦ ꯑꯗꯨꯃꯥꯏꯅ ꯆꯣꯡꯕ ꯃꯤꯁꯨ ꯌꯥꯝ ꯂꯩ ꯑꯗꯨ ꯆꯣꯡꯉꯒꯗꯤ ꯍꯥꯏꯕꯗꯤ ꯅꯣꯡꯃꯩ ꯈꯒ ꯈꯒ ꯂꯧꯊꯣꯛꯑꯒꯗꯤ ꯑꯃꯨꯛ ꯑꯩꯈꯣꯏꯅ ꯆꯥꯥꯁꯜꯂꯤꯕ ꯈꯣꯠꯆꯜꯂꯤꯕ ꯃꯌꯥꯝꯁꯦ ꯐꯅꯤꯅ ꯈꯜꯂꯦ ꯑꯗꯨꯒ ꯀꯗꯥꯏꯗꯧ ꯑ ꯆꯣꯡꯁꯨ ꯆꯣꯡꯗꯕꯤ ꯍꯨꯃꯥꯡꯁꯨ ꯂꯧꯊꯣꯛꯇꯕꯤ ꯆꯥꯕꯨꯗꯤ ꯑꯗꯨꯝ ꯄꯥꯛꯆꯥꯥ ꯆꯥꯥꯁꯟꯕ ꯍꯥꯏꯇꯥꯔꯦ ꯑꯗꯨꯃꯥꯏ ꯂꯩꯕꯅꯤꯅ ꯏꯁꯥꯁꯦ ꯅꯣꯏꯔꯛꯀꯗ꯭ꯔꯥ ꯅꯣꯏꯁꯨ ꯅꯣꯏꯕꯅꯤꯅ ꯀꯤꯖꯕ ꯂꯧꯗꯤ ꯌꯥꯝ ꯂꯧꯊꯣꯛꯅꯤꯡꯉꯦ ꯑꯗꯣ ꯑꯩꯁꯨ ꯌꯨꯝꯗ ꯉꯥꯏꯍꯥꯛ ꯂꯩꯔꯒ ꯁꯨꯝ ꯁꯨꯝ ꯆꯣꯡꯕ ꯍꯥꯏꯗꯤ ꯍꯛꯆꯥꯡꯁꯦ ꯁꯨꯝ ꯂꯦꯡ ꯑꯣꯠꯄ ꯈꯔ ꯇꯧꯒꯦꯅ ꯈꯜꯂꯤ
ꯍꯣꯏ ꯑꯗꯨꯅꯦ ꯅꯣꯏꯕꯨ ꯅꯣꯏꯔꯗꯤ ꯍꯛꯆꯥꯡꯁꯦ ꯑꯗꯨꯝ ꯂꯥꯏꯅꯥ ꯃꯈꯟ ꯃꯈꯟ ꯄꯣꯛꯂꯛꯇꯣꯏꯅꯦ ꯍꯧꯖꯤꯛ ꯃꯇꯝꯒꯤ ꯂꯥꯏꯅꯥ ꯃꯌꯥꯝꯁꯤꯒ ꯑꯩꯁꯨ ꯑꯗꯨꯝ ꯍꯥꯏꯗꯤ ꯍꯨꯃꯥꯡ ꯀꯩ ꯂꯧꯊꯣꯛꯀꯦ ꯇꯧꯕꯅꯦ ꯑꯗꯣ ꯋꯥꯒ ꯋꯥꯕꯒ ꯊꯕꯛꯀ ꯁꯪꯗꯕꯒ ꯑꯗꯨꯝ ꯃꯄꯥ ꯃꯄꯥ ꯆꯥꯈꯤꯗꯅ ꯑꯗꯨꯝ ꯇꯟꯒ ꯇꯟꯈꯤꯕ ꯕꯒ ꯊꯕꯛ ꯑꯃ ꯆꯠꯂꯨꯔꯗꯤ ꯑꯩꯁꯦ ꯋꯥꯔꯨꯔꯦ ꯈꯟꯕꯒꯤꯀꯣ ꯍꯥꯏꯗꯤ ꯈꯪꯗꯦ ꯏꯁꯥꯁꯦ ꯑꯗꯨꯝ ꯇꯧꯅꯤꯡꯗꯕꯣꯏ ꯀꯩꯕꯣꯏ ꯇꯧꯕ ꯆꯥꯅꯈꯤꯕ ꯑꯗꯣ ꯃꯤ ꯑꯃꯒꯀꯣ ꯑꯩꯒꯤ ꯍꯥꯏꯗꯤ ꯆꯠꯃꯤꯟꯅꯅꯕ ꯇꯧꯃꯤꯟꯅꯅꯕ ꯃꯤ ꯑꯃ ꯂꯩꯕꯇꯥꯥꯔꯗꯤ ꯌꯥꯝ ꯅꯨꯡꯉꯥꯏꯕꯅꯦ ꯍꯥꯏꯕꯗꯤ ꯑꯩꯅ ꯇꯟ ꯇꯥꯔꯁꯨ ꯃꯥꯅꯀꯣ ꯑꯦ ꯆꯠꯇꯕ ꯌꯥꯎꯔꯣꯏ ꯇꯧꯗꯕ ꯌꯥꯎꯔꯣꯏ ꯍꯧꯔꯒ ꯆꯠꯀꯦꯗꯤ ꯐꯕꯅꯦꯕ ꯑꯩ ꯊꯅ ꯇꯧꯕ ꯊꯕꯛꯁꯦꯏ ꯀꯥ ꯍꯥꯏꯦꯟꯅ ꯅꯨꯡꯉꯥꯏꯇꯦꯕꯀꯣ ꯍꯥꯏꯕꯗꯤ ꯑꯗꯨꯝ ꯑꯩꯍ ꯉꯁꯤꯗꯤ ꯋꯥꯔꯦ ꯇꯜꯂꯦꯗ ꯇꯣꯛꯈ꯭ꯔꯅꯤ ꯉꯁꯤ ꯇꯣꯛꯈꯤꯕꯗꯒꯤ ꯍꯌꯦꯡ ꯑꯃꯨꯛ ꯇꯧꯒꯦ ꯈꯜꯂ ꯀꯥꯟꯗ ꯍꯌꯦꯡꯁꯨ ꯑꯃꯨꯛ ꯇꯟꯗꯕꯒꯤ ꯇꯥꯏꯞꯇ ꯇꯜꯂꯛꯄꯒꯤ ꯇꯥꯏꯞꯇ ꯇꯧꯕꯗꯣ꯫ ꯑꯗꯨꯃꯥꯟꯅ ꯇꯧꯔꯛꯇꯣꯏꯅꯦꯕꯀꯣ
ꯃꯥꯅꯤ ꯃꯥꯅꯤ ꯑꯁ ꯈꯪꯗꯦ ꯇꯧꯔꯤꯁꯦ ꯑꯩꯁꯨ ꯉꯥꯏꯍꯥꯛꯇꯪ ꯄꯨꯡ ꯑꯩꯈꯣꯏꯒꯤ ꯀꯩꯅꯣꯒꯤ ꯍꯧꯖꯤꯛꯁꯦ ꯄꯨꯡ ꯑꯩꯅ ꯁꯨꯝ ꯈꯟꯕꯗ ꯃꯉꯥ ꯃꯈꯥꯏ ꯃꯉꯥ ꯃꯈꯥꯏꯗꯤ ꯇꯥꯔꯦ ꯑꯗꯨꯒ ꯄꯨꯡ ꯃꯉꯥ ꯃꯈꯥꯏꯁꯦꯀꯣ ꯄꯨꯡ ꯇꯔꯨꯛꯀꯤ ꯑꯗꯨꯋꯥꯏꯗꯅꯤ ꯉꯥꯏꯍꯥꯛꯇꯤ ꯆꯣꯡꯒꯦ ꯑꯗꯨꯒ ꯑꯃꯨꯛ ꯑꯩꯈꯣꯏꯒꯤ ꯑ ꯋꯥꯀꯤꯡ ꯑꯣꯏꯅ ꯃꯇꯦꯛ ꯑꯃ ꯍꯥꯏꯇꯥꯔꯦ ꯁꯤꯗꯩꯗ ꯑꯩꯈꯣꯏ ꯀꯩꯊꯦꯜ ꯃꯆꯥ ꯑꯃ ꯂꯩ ꯑꯗ ꯁꯨꯝ ꯁꯨꯝ ꯍꯛꯆꯤꯠ ꯂꯥꯡ ꯀꯩꯅꯣ ꯍꯥꯏꯕꯗꯤ ꯍꯋꯥ ꯆꯥꯕꯣꯏ ꯀꯩ ꯉꯍꯥꯛꯇꯤ ꯆꯠꯂꯨꯅꯤ ꯑꯗꯨꯒ ꯍꯜꯂꯛꯑꯒ ꯍꯣꯔꯦꯟ ꯑꯃꯨꯛ ꯀꯣꯟꯅ ꯄꯩꯈꯥ ꯍꯌꯦꯡꯕꯨꯗꯤ ꯄꯩꯈꯥ ꯑꯩꯈꯣꯏ ꯑꯦꯛꯖꯥꯝꯁꯦ ꯁꯨꯇꯤ ꯂꯩꯌꯦ ꯑꯗꯨꯒ ꯂꯥꯏꯔꯤꯛ ꯈꯔꯗꯤ ꯌꯦꯡꯒꯦ ꯈꯜꯂꯦ ꯈꯔ ꯅꯨꯃꯤꯗꯥꯡꯗ ꯑꯗꯨ ꯂꯣꯏꯔꯀꯥꯟꯗ ꯄꯣꯊꯥꯕ ꯑꯣꯏꯅ ꯑꯃꯨꯛ ꯑꯗꯨꯗ ꯑꯃꯨ ꯑꯩꯈꯣꯏ ꯏ ꯄꯥꯎ ꯐꯥꯎꯅꯔꯒ ꯒ꯭ꯌꯥꯟ ꯇꯥꯅ ꯑꯗꯒꯤ ꯀꯩꯅꯣ ꯇꯧꯁꯤ
ꯍꯣꯏ ꯍꯣꯏ ꯌꯥꯏꯗ ꯀꯥꯏꯗꯦꯗ ꯑꯗꯨꯝ ꯊꯕꯛꯀꯨꯝꯕ ꯆꯤꯟꯕ ꯈꯣꯠꯄ ꯇꯧꯕ ꯑꯗꯨ ꯅꯣꯏ ꯑꯦꯛꯖꯥꯝꯁꯦ ꯑꯩꯅ ꯈꯪꯅꯤꯡꯉꯤꯁꯦ ꯅꯨꯃꯤꯠ ꯀꯌꯥꯅꯤ ꯊꯥꯗꯣꯏꯅꯣ ꯍꯥꯏꯗꯤ ꯍꯥꯏꯗꯤ ꯀꯌꯥꯝ ꯀꯌꯥꯝ ꯀꯥꯟꯅꯗꯅ ꯊꯥꯏꯅꯣ
ꯑꯣ ꯁꯨꯃꯥꯏꯅ ꯇꯧꯋꯦ ꯊꯤꯑꯣꯔꯤꯒꯤ ꯑꯏꯕꯒꯤ ꯁꯔꯨꯛꯇꯅꯦ ꯅꯨꯃꯤꯠ ꯍꯨꯝꯅꯤ ꯑꯏꯕꯒꯤ ꯁꯔꯨꯛꯇ ꯅꯨꯃꯤꯠ ꯃꯔꯤꯅꯤ ꯍꯥꯏꯕꯗꯤ ꯐꯣꯔ ꯗꯦꯖ ꯅꯨꯃꯤꯠ ꯃꯔꯤ ꯆꯪꯅꯦꯕ ꯑꯩꯈꯣꯏꯒꯤ ꯄꯩꯈꯥꯁꯦ ꯀꯩꯅꯣ ꯑꯏꯕꯒꯤ ꯁꯔꯨꯛꯇ ꯑ ꯄ꯭ꯔꯥꯛꯇꯤꯀꯦꯜ ꯑꯣꯏꯅ ꯇꯧꯔꯛꯄ ꯃꯇꯝꯗꯅ ꯑꯃꯨꯛ ꯅꯨꯃꯤꯠ ꯑꯃ ꯑꯅꯤ ꯑꯥ ꯁꯤꯖꯨ ꯁꯤꯖꯨ ꯁꯤꯖꯨ ꯅꯨꯃꯤꯠ ꯁꯤꯅ ꯄ꯭ꯔꯥꯛꯇꯤꯀꯦꯜꯗꯅ ꯅꯨꯃꯤꯠ ꯍꯨꯝꯅꯤ ꯑꯗꯨꯒ ꯊꯤꯑꯣꯔꯤꯗꯅ ꯅꯨꯃꯤꯠ ꯃꯔꯤꯅꯤ ꯍꯥꯏꯔꯤꯕ ꯅꯨꯃꯤꯠ ꯃꯔꯤ ꯅꯨꯃꯤꯠꯇꯤ ꯅꯤꯄꯥꯜꯅꯤ ꯈꯛꯇꯅꯦ ꯄꯩꯈꯥꯁꯦ ꯑꯁꯦꯡꯕꯗꯤ ꯑꯗꯨꯝ ꯃꯔꯛꯇ ꯁꯨꯇꯤ ꯂꯩꯕ ꯑꯣꯞ ꯂꯩꯕ ꯑꯗꯒꯤ ꯑꯩꯈꯣꯏꯒꯤ ꯔꯨꯝꯗꯣ ꯀꯣꯟꯅꯔꯛꯇꯕꯒꯤ ꯀ꯭ꯂꯥꯁꯇꯣ ꯀꯣꯟꯅꯔꯛꯇꯕꯒꯤ ꯑꯇꯣꯞꯄ ꯁꯥꯇ꯭ꯔꯒꯤ ꯄꯩꯈꯥ ꯂꯧꯕꯒꯤ ꯑꯗꯨꯃꯥꯏꯅ ꯁꯨꯇꯤ ꯂꯩꯊꯣꯛ ꯂꯩꯁꯤꯟ ꯊꯗꯣꯛ ꯊꯖꯤꯟ ꯇꯧꯔ ꯀ꯭ꯂꯥꯁ ꯕꯦꯁ ꯕꯦꯁ ꯅꯥꯏꯅ ꯃꯣꯏꯅ ꯑꯗꯨꯝ ꯁꯦꯝꯍꯧꯔꯗꯨꯅꯤ ꯁꯦꯝꯒꯔꯦꯕ ꯑꯗꯨꯅ ꯄꯩꯈꯥꯗꯤ ꯀꯥꯏꯗꯩ ꯊꯥ ꯃꯈꯥꯏ ꯑꯃ ꯃꯌꯥꯕꯨꯛ ꯆꯪꯉꯝ ꯇꯥꯟ ꯆꯥꯔꯗꯤ ꯉꯁꯥꯏ ꯍꯥꯏꯍꯧꯕꯗꯣ ꯄ꯭ꯔꯥꯛꯇꯤꯀꯦꯜꯒꯤꯗꯣ ꯑꯣꯖꯥꯅ ꯍꯥꯏꯍꯧꯕꯗꯣ ꯍꯟꯗꯛ ꯍꯧꯖꯤꯛ ꯍꯧꯔꯤꯕ ꯄꯩꯈꯥꯁꯦ ꯍꯟꯗꯛ ꯂꯥꯛꯏꯕ ꯇꯥꯡ ꯃꯥꯄꯟ ꯁ꯭ꯋꯥꯏꯗ ꯂꯣꯏꯅꯤ ꯍꯥꯏꯕ꯭ꯔꯥ ꯀꯩꯅꯣꯝ ꯋꯥꯍꯩ ꯉꯁꯤꯁꯦ ꯇꯥꯡ ꯀꯩꯅꯣꯅꯦꯕ ꯀꯨꯟ ꯃꯉꯥꯅꯦꯕ ꯑꯗꯨꯝ ꯋꯥꯠꯂꯤꯀꯣ ꯈꯔ
ꯋꯥꯠꯂꯤꯗ ꯎꯝ
ꯑꯗꯨꯅꯤ ꯑꯗꯨꯃꯥꯏꯅ ꯇꯧꯋꯤ ꯑꯗꯣ ꯌꯥꯝ ꯀꯨꯏꯃꯜꯂꯁꯨ ꯅꯨꯡꯉꯥꯏꯇꯦ ꯑꯗꯨꯒ ꯅꯣꯡꯃ ꯑꯃꯃꯝꯇꯪ ꯑꯩꯈꯣꯏ ꯃꯔꯛꯇꯒ ꯑꯣꯞ ꯂꯩꯕꯤꯔꯤꯕ ꯁꯨꯇꯤ ꯂꯩꯕꯤꯔꯤꯁꯤꯖꯦ ꯐꯩ ꯃꯔꯝꯗꯤ ꯑꯩꯈꯣꯏꯅ ꯈꯤꯇꯪ ꯄꯥꯕꯗ ꯈꯨꯠꯂꯣꯏꯗꯕ ꯌꯥꯎꯍꯧꯔꯒꯁꯨ ꯑꯗꯨꯝ ꯄꯥꯕꯒꯤ ꯈꯨꯗꯣꯡꯆꯥꯕ ꯑꯃ ꯐꯪꯉꯦ ꯌꯥꯝ ꯊꯪꯅ ꯊꯪꯅꯅ ꯊꯣꯛꯈ꯭ꯔꯒꯁꯨ ꯑꯩꯈꯣꯏꯗ ꯋꯥꯔꯛꯄ ꯌꯥꯎꯋꯦ ꯍꯥꯏꯕ
ꯍꯣꯏ ꯑꯗꯨꯅꯦ ꯁꯨꯝ ꯍꯥꯏꯗꯤ ꯑꯦꯛꯖꯥꯝꯖꯦ ꯊꯥ ꯁꯥꯡꯉꯦ ꯈꯨꯗꯤꯡꯒꯤ ꯀꯣ ꯀꯩ ꯍꯥꯏꯗꯣꯏꯅꯣ ꯑꯗꯨꯝ ꯁꯥꯡꯉꯤ ꯈꯨꯗꯤꯡꯒꯤ ꯀꯩꯁꯨ ꯀꯩꯁꯨ ꯌꯥꯝ ꯄꯥꯗꯕꯅꯦꯕ ꯑꯗꯨꯝ ꯋꯥꯔꯦꯗ ꯋꯥꯔꯦꯗ ꯈꯔ ꯂꯩꯗꯣꯏꯅꯦꯕ ꯑꯦꯛꯖꯥꯝꯒꯤ ꯌꯥꯝ ꯅꯨꯡꯉꯥꯏ ꯍꯥꯏꯒꯗ꯭ꯔꯥ ꯅꯨꯡꯉꯥꯏꯇꯕ ꯍꯥꯏꯒꯗ꯭ꯔꯥ ꯑꯦ ꯍꯌꯦꯡ ꯍꯪꯆꯤꯠꯇ ꯉꯥꯏꯔꯦ ꯍꯥꯏꯔꯒꯗꯤ ꯑꯗꯨꯝ ꯑꯦ ꯅꯨꯃꯤꯠ ꯅꯤꯅꯤ ꯈꯤꯇꯪ ꯒꯦꯞ ꯂꯩꯒꯨꯝꯕ ꯀꯥꯟꯅꯩꯒꯨꯝꯕ ꯍꯥꯏꯇꯥꯔꯒꯗꯤ ꯑꯗꯨꯝ ꯍꯦꯟꯅ ꯄꯥꯅꯤꯡꯕꯤ ꯈꯣꯠꯆꯤꯟꯒꯤ ꯇꯧꯕ ꯇꯧꯕꯅꯦꯕ ꯑꯗꯨꯒ ꯈ ꯁꯥꯡꯅ ꯂꯩꯈ꯭ꯔꯕ ꯑꯦ ꯑꯩꯥꯏ ꯋꯥꯠꯂꯤꯗ ꯌꯦꯡ ꯅꯛꯀꯥꯟꯗ ꯈꯔ ꯌꯦꯡꯉ ꯑꯗꯨꯝ ꯌꯥꯕꯗꯣ ꯂꯥꯞꯄꯤ ꯀꯥꯟꯗ ꯄꯥ ꯀꯥꯟ ꯑꯗꯨꯝ ꯀꯥꯎꯒꯗ꯭ꯔꯣ ꯑꯗꯨ ꯑꯗꯨꯃꯥꯏꯅ ꯈꯟꯕꯅꯦꯕꯀꯣ ꯍꯣꯏ ꯑꯗꯨ ꯅꯣꯏ ꯊꯥꯔꯤ ꯀꯥꯟꯗ ꯖꯔ ꯊꯥꯗꯣꯛꯈꯤꯝꯅ ꯐꯩꯌꯦ ꯅꯠꯇ ꯇꯥꯔꯒꯗꯤ ꯑꯗꯨꯝ ꯈꯪꯗꯦꯗ ꯀꯩ ꯍꯥꯏꯗꯣꯏꯅ ꯑꯗꯨ
ꯑꯗꯣ ꯉꯁꯤ ꯅꯪ ꯊꯕꯛ ꯆꯠꯂꯨꯏꯗꯣ ꯀꯥꯏ ꯀꯥꯏ ꯆꯠꯂꯨꯒꯦ ꯑꯃꯇꯪꯂꯣ ꯑꯇꯣꯞꯄꯗꯤ ꯁꯨ ꯑꯇꯣꯞꯄꯗꯤ ꯌꯥꯎꯔꯛꯇ꯭ꯔꯥ
ꯊꯕꯛꯁꯦ ꯑꯇꯣꯞꯄꯩ ꯆꯠꯂꯨꯗ꯭ꯔꯦ ꯑꯩꯒꯤ ꯁꯨꯝ ꯊꯕꯛ ꯆꯠꯄ ꯑꯃ ꯂꯩꯕꯗꯣ ꯑꯗꯨ ꯈꯛꯇꯪ ꯆꯠꯄꯅꯤꯗ꯫
ꯀꯩ ꯖꯒꯥꯗ ꯀꯩ ꯂꯝꯗꯅꯦꯕ ꯅꯪꯒꯤ ꯊꯕꯛ ꯃꯐꯝꯗꯣ꯫
ꯑꯥ ꯀꯩꯅꯣ ꯂꯥꯞꯄꯦ ꯑꯗꯨꯝ ꯈꯔꯗꯤ꯫ ꯑꯥ ꯑꯁꯣꯝ ꯅꯥꯀꯟꯗ ꯇꯥꯏ ꯕꯣꯔꯗꯔꯗꯅꯦ ꯍꯥꯏꯇꯥꯔꯦ꯫
ꯑꯣ ꯑꯗꯨꯝ ꯀꯩꯅꯣ ꯑꯣ ꯁꯒꯣꯜꯁꯦꯟ ꯅꯨꯃꯤꯠꯇꯪ ꯆꯠꯂꯦ ꯍꯥꯏꯕ꯭ꯔ ꯀꯩꯅꯣꯝ ꯍꯥꯏꯗꯥꯏꯅꯦ꯫ ꯑ ꯊꯥ ꯑꯃꯒꯤ ꯍꯞꯇꯥ ꯑꯃꯗ ꯍꯞꯇꯥ ꯑꯃꯗ ꯑꯃꯨꯛꯃꯨꯛ ꯆꯠꯂꯦ ꯍꯥꯏꯕ꯫
ꯎꯝ꯫
ꯑꯣ ꯑꯗꯨꯅ ꯐꯩꯌꯦ ꯍꯥꯏꯕꯗꯤ ꯑꯃꯨꯃꯨꯛꯇꯪ ꯆꯠꯄꯗꯨꯅ ꯔꯦꯁ ꯄꯣꯊꯥꯕꯁꯨ ꯌꯥꯔꯦ ꯀꯥꯏꯗꯩ ꯅꯨꯡ ꯇꯤꯒꯤ ꯆꯠꯂꯛꯑꯒꯗꯤ ꯁꯨꯝ ꯂꯩꯗꯅ꯫ ꯁꯨꯃꯥꯏꯅ ꯇꯧꯕ ꯃꯤꯁꯨ ꯂꯩ꯫ ꯉꯁꯤ ꯆꯠꯂꯒ ꯅꯤꯅꯤꯒꯨꯝꯕ ꯑꯣꯞ ꯂꯩꯕ ꯁꯨꯃꯥꯏꯅ ꯇꯧꯕ ꯃꯤꯁꯨ ꯂꯩ ꯑꯗꯒꯤ ꯑꯃꯨꯛ ꯅꯨꯃꯤꯠ ꯇꯔꯥꯅꯤ ꯆꯠꯂꯒ ꯅꯨꯃꯤꯠ ꯄꯨꯔꯥ ꯅꯨꯃꯤꯠ ꯀꯨꯟꯊ꯭ꯔꯥꯅꯤꯁꯤꯗ ꯅꯨꯃꯤꯠ ꯇꯔꯥꯅꯤꯈꯛ ꯀꯥꯔꯒ ꯅꯨꯃꯤꯠ ꯀꯨꯟꯅꯤꯃ ꯆꯠꯇꯕꯁꯨ ꯂꯩ ꯊꯕꯛ ꯊꯕꯛꯀꯤ ꯃꯈꯥ ꯄꯣꯜꯂꯦꯀꯣ ꯑꯗꯨꯕꯨꯗꯤ꯫ ꯑꯃꯒ ꯑꯃꯒ ꯃꯥꯟꯅꯗ꯭ꯔꯦ ꯃꯥꯏ ꯃꯥꯏ ꯂꯥꯏꯟꯗꯨꯒꯤ ꯃꯇꯨꯡ ꯏꯟꯅ ꯂꯝꯕꯤꯗꯨꯒꯤ ꯑꯗꯨꯃꯥꯏꯅ ꯂꯩ꯫ ꯅꯨꯡꯗꯥꯡꯒꯤꯗꯤ ꯀꯩ ꯃꯊꯦꯜ ꯊꯣꯡꯗꯧꯔꯒꯦ ꯁꯦꯝ ꯁꯥꯕ ꯍꯧꯔꯕꯣ ꯍꯧꯗ꯭ꯔꯤꯕꯣ꯫
ꯅꯨꯡꯗꯥꯡꯒꯤꯁꯦ ꯑꯩꯈꯣꯏ ꯕꯦꯝꯃ ꯑꯩꯈꯣꯏ ꯏꯕꯨꯡꯉꯣ ꯂꯨꯍꯣꯡꯕꯒꯤ ꯑꯩꯈꯣꯏ ꯏꯆꯟꯅꯨꯄꯤ ꯑꯃ ꯑꯥ ꯅꯝꯕꯣꯟꯗ ꯄꯥꯟꯕ ꯑꯃ ꯂꯩꯌꯦ ꯃꯥ ꯂꯥꯛꯄ ꯃꯥ ꯍꯌꯦꯡ ꯆꯠꯈꯤꯗꯣꯔꯕ ꯑꯗꯨꯏ ꯃꯌꯥꯝꯁꯦ ꯉꯥꯅꯨ ꯊꯣꯡꯉꯤ ꯉꯥꯅꯨ ꯆꯥꯅꯤꯅ ꯇꯧꯕꯅꯤꯗ꯫ ꯑꯩ ꯁꯦꯝꯕ ꯁꯥꯕ ꯌꯥꯎꯗ꯭ꯔꯦ ꯑꯩꯈꯣꯏ ꯕꯥꯆꯧꯍꯣꯏ ꯑꯩꯈꯣꯏ ꯍꯥꯏꯗꯤ ꯑꯩꯈꯣꯏ ꯃꯥꯒꯤ ꯃꯌꯥꯝ ꯑꯩꯈꯣꯏ ꯃꯥꯒꯤ ꯃꯆꯦ ꯃꯥꯕꯣꯛ ꯑꯃ ꯂꯩꯑꯦꯕ ꯃꯣꯏꯗ ꯉꯥꯅꯨꯗꯣ ꯊꯥꯗꯣꯛꯑ ꯂꯩꯕ ꯑꯗꯨꯃꯥꯏꯅ ꯂꯧꯔꯨ ꯂꯥꯛꯑꯣ ꯑꯗꯨꯝ ꯅꯣꯏ ꯆꯥꯅꯤꯡꯉꯦ ꯆꯥꯅꯤꯡꯉꯗꯤ ꯂꯧꯔꯨꯔꯣ ꯂꯥꯛꯑꯣ ꯈꯣꯠꯂꯣ ꯍꯥꯏꯔꯒ ꯑꯩꯈꯣꯏ ꯏꯅꯥꯎꯄꯥ ꯇꯧꯔ ꯂꯧꯔꯨꯔꯦ ꯑꯗꯨꯒ ꯁꯦꯝꯕ ꯁꯥꯕ ꯂꯣꯏꯍꯧꯔꯦ꯫ ꯑꯗꯨꯒ ꯊꯣꯡꯗꯨ ꯈꯇꯪ ꯂꯩꯔ ꯊꯣꯡꯕ ꯊꯣꯡꯉꯅꯤ ꯑꯩꯈꯣꯏ ꯆꯥꯛꯁꯤ ꯉꯟꯅ ꯆꯥꯏꯌꯦꯕꯀꯣ꯫ ꯊꯦꯡꯉꯕꯗ ꯄꯨꯡ ꯇꯔꯨꯛ ꯃꯈꯥꯏ ꯇꯔꯦꯠ ꯁ꯭ꯋꯥꯏꯗ ꯑꯗꯨꯝ ꯆꯥꯕꯗꯨ ꯊꯣꯡꯕꯨ ꯍꯧꯕꯨ ꯍꯧꯗꯣꯔꯔꯝꯃꯅꯤ꯫
ꯌꯥꯝ ꯁꯦꯡꯅ ꯍꯥꯏꯔꯒꯗꯤ ꯑꯌꯨꯛꯁꯨ ꯅꯨꯡꯗꯥꯡꯁꯨ ꯑꯗꯨꯝ ꯉꯟ ꯉꯟꯅ ꯆꯥꯔꯒ ꯊꯕꯛ ꯉꯟꯇꯥ ꯂꯣꯏꯁꯤꯜꯂꯒ ꯑꯗꯨꯝ ꯇꯧꯕꯅ ꯐꯩꯗ ꯍꯥꯏꯕꯗꯤ ꯊꯦꯡꯅ ꯆꯥꯕꯁꯤꯁꯨ ꯆꯥꯛ ꯐꯠꯄꯅ ꯐꯕ ꯅꯠꯇꯦꯕ ꯄꯨꯡ ꯇꯔꯥꯒꯤ ꯃꯇꯨꯡꯗ ꯅꯨꯃꯤꯗꯥꯡꯒ ꯆꯥꯔꯤꯁꯦ꯫ ꯍꯥꯏꯗꯤ ꯐꯃꯨꯡ ꯆꯪꯕꯁꯤ ꯈꯔ ꯒꯦꯞ ꯂꯩꯅꯔꯤꯉꯩꯗ ꯉꯟꯅ ꯑꯗꯨꯝ ꯌꯥꯝ ꯁꯦꯡꯅꯗꯤ ꯊꯦꯡꯉꯕꯗ ꯄꯨꯡ ꯇꯔꯦꯠ ꯇꯔꯦꯠ ꯃ ꯈꯥꯏ ꯁ꯭ꯋꯥꯏꯁꯤꯗ ꯆꯥꯕ ꯂꯣꯏꯁꯤꯜꯂꯣ ꯍꯥꯏꯕꯅꯦ ꯑꯁꯦꯡꯕꯗꯗꯤ ꯇꯦꯠ ꯑꯣꯏ ꯀꯔꯤ ꯑꯣꯏ꯫
ꯍꯣꯏꯌꯦ ꯑꯩꯈꯣꯏꯗꯤ ꯑꯌꯨꯛꯁꯨꯅꯦ ꯑꯗꯨꯝ ꯊꯕꯛ ꯆꯠꯄꯅꯤꯅ ꯄꯨꯡ ꯅꯤꯄꯥꯟ ꯃꯈꯥꯏ ꯃꯥꯄꯟ ꯁ꯭ꯋꯥꯏꯗ ꯆꯥꯗꯣꯏꯅꯦꯕꯀꯣ꯫ ꯑꯗꯒꯤ ꯅꯨꯡꯗꯥꯡꯁꯨ ꯑꯁꯨꯝ ꯃꯅꯨꯡꯗ ꯑꯗꯨꯝ ꯆꯥꯏ ꯍꯥꯏꯕꯗꯤ ꯄꯨꯡ ꯀꯩꯅꯣ ꯁꯦ ꯑꯗꯨꯒ ꯑꯗꯨꯝ ꯄꯨꯡ ꯇꯔꯨꯛ ꯃꯈꯥꯏ ꯇꯔꯦꯠ ꯁ꯭ꯋꯥꯏꯁꯦ ꯑꯗꯨꯝ ꯅꯤꯡꯊꯝ ꯊꯥꯅ ꯍꯦꯟꯅꯃꯨꯛ ꯉꯜꯂꯦ ꯅꯤꯡꯊꯝ ꯊꯥ ꯍꯦꯛ ꯅꯨꯃꯤꯠ ꯇꯥꯕꯒ ꯆꯥꯗꯣꯏꯅꯦ꯫
ꯎꯝ ꯃꯥꯅꯦ ꯑꯩꯈꯣꯏꯁꯨ ꯇꯧꯋꯦ ꯑꯩꯈꯣꯏ ꯃꯥ ꯍꯣꯏꯁꯨ ꯆꯥꯛ ꯇꯤ ꯉꯟꯉꯟ ꯊꯣꯡꯒꯜꯂꯦ ꯑꯗꯣ ꯑꯩꯈꯣꯏ ꯏꯇꯩꯃ ꯍꯣꯏꯅ ꯊꯣꯡꯕꯅꯅꯦ ꯑꯌꯨꯛꯁꯦ ꯄꯨꯡ ꯇꯔꯥꯃꯥꯊꯣꯏ ꯇꯔꯥꯃꯥꯊꯣꯏ ꯈꯔ ꯍꯦꯟꯅꯤꯡꯉꯤꯃꯥꯡ ꯁ꯭ꯋꯥꯏꯗ ꯑꯗꯨꯝ ꯆꯥꯗꯣꯏꯕ ꯑꯩꯈꯣꯏ ꯃꯥꯅ ꯍꯦꯛ ꯊꯕꯛ ꯏꯪꯈꯥꯡ ꯆꯠꯇ꯭ꯔꯒꯗꯤꯅꯦ ꯑꯌꯨꯛꯁꯦ ꯑꯗꯨꯝ ꯉꯟꯇꯥꯅ ꯄꯨꯡ ꯑꯩꯕꯨ ꯉꯛꯏ ꯇꯨꯝ ꯍꯧꯒꯠꯂꯛꯄꯒ ꯆꯥꯛ ꯍꯦꯛꯇ ꯂꯣꯏ ꯂꯩꯔꯝꯃꯦ ꯍꯥꯏꯕ ꯑꯗꯨꯒ ꯅꯨꯃꯤꯗꯥꯡꯁꯤꯅꯅꯦ ꯑ ꯑꯩꯈꯣꯏ ꯏꯇꯩꯃ ꯑꯣꯏ ꯆꯪꯉꯗꯤ ꯍꯧꯖꯤꯛ ꯊꯣꯡꯉꯝꯒꯤꯔꯣꯏ ꯑꯩꯈꯣꯏ ꯃꯥꯅ ꯆꯪꯗ꯭ꯔꯗꯤ ꯍꯧꯖꯤꯛ ꯊꯣꯡꯕ ꯍꯧꯔꯝꯃꯅꯤ꯫ ꯌꯥꯝ ꯉꯟꯉꯟ ꯂꯣꯏ ꯃꯣꯏ ꯍꯥꯏꯕ ꯆꯥꯛꯁꯦ ꯉꯟꯇꯥ ꯉꯟꯇꯥ ꯂꯣꯏꯁꯜꯂꯗꯤ ꯊꯕꯛꯁꯦ ꯂꯣꯏꯕ ꯃꯥꯜꯂꯤ ꯆꯥꯛ ꯂꯣꯏꯗ꯭ꯔꯒꯗꯤ ꯊꯕꯛꯁꯦ ꯑꯗꯨꯝ ꯊꯦꯡꯕꯁꯨ ꯃꯥꯜꯂꯦ ꯑꯗꯩ ꯀꯩꯗꯣꯏꯅꯣ ꯊꯕꯛ ꯂꯩꯔ ꯂꯩꯔꯦ ꯂꯩꯒꯤꯗ ꯇꯥꯔꯗꯤ ꯆꯥꯛ ꯏꯁꯤꯡ ꯆꯥꯊꯣꯛ ꯈꯣꯠꯇꯣꯛꯑ ꯊꯕꯛ ꯇꯧꯗꯧ ꯇꯧꯔꯝꯃꯒ ꯐꯃꯨꯡꯗ ꯉꯟꯇꯥ ꯆꯪꯉ ꯄꯣꯊꯥ ꯂꯩ ꯕꯅ ꯐꯩ ꯀꯥꯏ ꯍꯥꯏꯌꯦ ꯃꯣꯏꯗꯤ ꯁꯨꯝ ꯑꯍꯜ ꯑꯣꯏꯔꯛꯄꯅꯤꯅ꯫
ꯍꯣꯏ ꯑꯗꯨꯅꯤ ꯉꯟꯇꯥ ꯆꯥꯔꯒ ꯊꯕꯛ ꯏꯪꯈꯥꯡ ꯂꯧꯊꯣꯛꯈ꯭ꯔꯗꯤ ꯐꯩꯅ ꯑꯩꯈꯣꯏꯗꯤ ꯉꯟꯇꯥ ꯆꯥꯔꯝꯅꯤ ꯉꯥꯟꯇꯁꯨ ꯉꯟꯇꯥ ꯊꯣꯡꯉꯦꯕ
ꯎꯝ
ꯍꯣꯏ ꯑꯗꯒ
ꯅꯪ ꯍꯧꯖꯤꯛ ꯋꯥꯀꯤꯟ ꯆꯠꯂꯨꯗꯣꯏꯔꯣ ꯀꯩꯗꯧꯒꯤꯗꯣꯏꯅꯣ
ꯑꯧ ꯀꯩꯅꯣ ꯇꯧꯋꯦ ꯆꯠꯇꯣꯏꯅꯦ ꯄꯨꯡꯅꯦ ꯑ ꯇꯔꯨꯛ ꯇꯔꯨꯛ ꯇꯥꯔꯛꯄ ꯑꯗꯨꯋꯥꯏꯗ ꯊꯣꯛꯑꯅꯤ ꯉꯥꯏꯍꯥꯛꯇꯪ ꯑꯣꯏꯖꯨ ꯆꯠꯄꯨ ꯆꯠꯂꯦ ꯇꯜꯂꯒꯅ ꯑꯩꯈꯣꯏ ꯁꯤꯒꯤ ꯁꯨꯃꯥꯡ ꯑꯣꯏ ꯀꯔꯤ ꯑꯣꯏ ꯑꯗꯒꯤ ꯏꯃꯨꯡꯒꯤ ꯌꯨꯝꯒꯤ ꯖꯒꯥ ꯑꯍꯥꯡꯕꯝꯗ ꯌꯦꯡꯉꯒ ꯉꯥꯏꯍꯥꯛꯇꯪ ꯆꯣꯡꯕ ꯈꯣꯠꯄ ꯆꯣꯡꯕꯒꯤ ꯀꯩꯅꯣꯗꯤ ꯑꯩꯉꯣꯟꯗꯕꯨꯗꯤ ꯃꯤꯅ ꯀꯩꯅꯣ ꯑꯩꯈꯣꯏꯒꯤ ꯀꯩꯕꯥ ꯅꯤꯌꯣꯝꯁꯤꯡ ꯍꯥꯏꯔꯛꯄꯒꯤ ꯃꯌꯥꯝ ꯑꯃ ꯑꯩꯅ ꯁꯨꯝ ꯏꯔꯒꯁꯨ ꯊꯝꯕꯅꯦ ꯑꯗꯨꯗ ꯁꯨꯝꯕ ꯑꯩꯈꯣꯏꯅ ꯈꯪꯗꯕ ꯏꯁꯇꯦꯞꯁꯤꯡ ꯌꯥꯝꯗꯤ ꯂꯥꯏꯕ ꯑꯗꯨꯝꯕꯗꯣ ꯈꯔ ꯇꯧꯖꯤꯔꯥꯅ ꯈꯜꯂꯤ ꯆꯠꯈ꯭ꯔꯒꯅ ꯋꯥꯀꯤꯡꯁꯦ ꯃꯇꯦꯛ ꯑꯃ ꯈꯣꯡꯀꯥꯞ ꯑꯃ ꯌꯥꯝ ꯁꯦꯡꯅ ꯍꯥꯏꯔꯗꯤ ꯅꯣꯡꯃꯗ ꯈꯣꯡꯀꯥꯞꯁꯦ ꯑꯩꯈꯣꯏꯒꯤ ꯂꯤꯁꯤꯡ ꯃꯉꯥ ꯇꯔꯨꯛ ꯑꯗꯨꯝ ꯊꯥꯡꯉꯣ ꯍꯥꯏꯅꯤ ꯉꯝꯃꯒꯗꯤ
ꯃꯥꯅꯦ ꯃꯥꯅꯦ
ꯀꯗꯥꯏꯗꯤ ꯑꯗꯨꯝꯕꯗꯣ ꯀꯩꯝ ꯆꯠꯇ꯭ꯔꯒꯗꯤ ꯌꯨꯝꯗ ꯂꯩꯗꯪ ꯂꯩꯕ ꯑꯣꯏꯇꯔꯗꯤ ꯈꯣꯡꯀꯞꯁꯦ ꯑꯩꯈꯣꯏ ꯆꯍꯨꯝ ꯆꯥꯝꯔꯤ ꯐꯥꯅ ꯆꯠꯂꯝꯗꯧ ꯃꯥꯟꯗꯦ ꯇꯦꯕ ꯌꯨꯝꯗ ꯂꯩꯕ ꯑꯣꯏꯇꯥꯔꯗꯤ
ꯍꯣꯏꯅꯦ ꯑꯗꯨꯅꯤꯅꯦ ꯑꯗꯨꯝ ꯃꯤ ꯑꯃ ꯇꯧꯔꯒ ꯆꯠꯃꯤꯟꯅꯔꯗꯤ ꯐꯕ ꯏꯊꯟꯗ ꯇꯧꯕ ꯊꯕꯛ ꯍꯥꯏꯕꯁꯤꯗꯤ ꯑꯣꯏꯗꯕ ꯅꯣꯡꯃ ꯇꯟꯕ ꯅꯨꯃꯤꯠꯇꯀꯣ ꯑꯗꯨꯝ ꯂꯦꯞꯈꯗꯣꯏꯅꯦ
ꯃꯥꯅꯦ ꯑꯗꯒꯤ ꯇꯜꯂ ꯑꯗꯒꯤ ꯉꯁꯤꯗꯤ ꯇꯟꯂꯤꯗꯅ ꯍꯥꯏꯕꯖꯦ ꯃꯤ ꯑꯅꯤ ꯑꯍꯨꯝ ꯁꯨꯒꯤ ꯇꯥꯔꯗꯤ ꯁꯨꯝ ꯆꯠꯈꯤꯕꯅꯤ ꯅꯠꯇ꯭ꯔ ꯑꯃꯅ ꯍꯧꯔꯁꯨ ꯑꯃꯅ ꯍꯧꯔꯛꯑꯁꯨ ꯑꯗꯨꯃ ꯅꯨꯡꯉꯥꯏ ꯑꯗꯒꯤ ꯋꯥꯔꯤ ꯋꯥꯇꯥꯏꯃꯛꯇ ꯁꯥꯟꯅꯕ ꯆꯠꯄ ꯑꯣꯏꯔꯒꯁꯨ ꯏꯇꯣꯝ ꯃꯁꯤꯗꯤ ꯅꯨꯡꯉꯥꯏꯇꯦꯗꯅ ꯆꯠꯊꯣꯛ ꯈꯣꯠꯇꯣꯛꯄꯗ
ꯑꯗꯨꯃꯥꯏꯅ ꯇꯧꯋꯦ ꯑꯗꯣ ꯑꯩꯁꯨꯅꯦ ꯄꯨꯡ ꯇꯔꯨꯛ ꯇꯥꯔꯛ ꯇꯧꯔꯦꯕꯀꯣ ꯑꯗꯣ ꯑꯩꯁꯨ ꯋꯥꯛꯀꯤꯡꯗꯣ ꯃꯇꯦꯛ ꯑꯃ ꯆꯠꯊꯣꯛꯎꯈꯤꯒꯦ ꯍꯣꯔꯦꯟ ꯑꯃꯨꯛ ꯀꯣꯟꯅ ꯐꯥꯎꯅꯔꯁꯦ ꯅꯪꯁꯨ ꯇꯧꯗꯧꯕ ꯊꯕꯛ ꯇꯧꯖꯔꯣ
ꯎꯝ ꯐꯔꯦ ꯐꯔꯦ ꯊꯝꯃꯒꯦ ꯑ ꯊꯝꯃꯣ ꯊꯝꯃꯣ ꯀꯩ ꯊꯥꯕꯥꯏꯅꯣ